ꯍꯜꯂꯣ
ꯃꯥꯔꯔꯤꯕꯣ
ꯔꯕꯖ
ꯀꯔꯝ ꯀꯔꯝ ꯄꯥꯜꯂꯤꯒꯦ
ꯑꯩꯁ ꯍꯧꯖꯤꯛꯁꯦ ꯑꯗꯨꯁꯥꯅ ꯃꯔꯣꯝ ꯁꯥꯕꯅꯦ ꯈꯪꯗꯦ ꯀꯩ ꯍꯥꯏꯗꯣꯏꯅꯣ
ꯍꯣꯏꯅꯦ ꯑꯩꯈꯣꯏꯁꯨ ꯑꯗꯨꯝ ꯂꯩꯔꯦ ꯍꯥꯏꯇꯥꯔꯦ ꯅ ꯅ ꯅ ꯁꯒꯂ ꯂꯩꯩꯅꯅ ꯍꯧꯖꯤ ꯎꯆꯁꯤꯒ꯭ꯌꯥ ꯇꯥ
ꯑ ꯁꯥꯀꯦꯅꯣ ꯄꯨꯡꯪ ꯇ꯭ꯔꯥ ꯇ ꯑꯣꯏꯔ ꯃ ꯄꯥꯟꯊꯣꯛ ꯉꯝꯗ꯭ꯔꯁꯤ
ꯑꯗꯨ ꯑꯗꯨꯅ ꯍꯥꯏꯖꯦ
ꯁꯤꯗ ꯍꯣꯔꯦꯟ ꯄꯨꯡ ꯑꯍꯨꯝ ꯃꯔꯤꯐꯥꯎꯨꯝ ꯁꯥꯈꯤꯅꯤ
ꯑꯗꯨ ꯑꯗꯨꯅꯤ ꯏꯅꯥꯛ ꯈꯨꯟꯕ ꯀꯥꯡꯕꯨꯗꯤ ꯅꯨꯡꯉꯥꯏꯝ ꯇꯧꯕ ꯍꯥꯏꯗꯤ ꯑꯦꯁꯤꯒ ꯇꯧꯗꯅ ꯈꯣꯠꯇꯅ ꯗꯅꯦ
ꯑꯩꯗꯤ ꯐꯦꯟ ꯃꯇꯔꯛ ꯑꯃ ꯁꯁ꯭ꯏꯗ ꯂꯩꯔꯤ
ꯑꯗꯨ ꯐ ꯐꯦ ꯅꯣꯡꯉ ꯌꯥꯗꯕꯅꯤꯅꯦ ꯈꯨꯠꯁꯥꯁꯤꯗ
ꯀꯥꯏ ꯑꯗꯣ ꯈꯔꯗꯤ ꯐꯗꯤ ꯐꯩ ꯍꯥꯏꯗꯤ ꯈꯨꯝꯗꯕꯗꯗꯤ ꯎꯝ
ꯑꯗꯨꯣ ꯅꯨꯡꯁꯤꯠ ꯑꯁꯥ ꯃꯉꯥ ꯐꯣꯡꯉꯛꯄꯅꯦꯕꯣ
ꯎꯝ
ꯎꯝ ꯌꯥꯝ ꯀꯟꯅ ꯀꯥꯟꯅꯕꯗꯨꯣ ꯑꯣꯏꯔꯦ ꯁꯤꯒꯨꯝꯕ ꯈꯣꯠꯄꯨ ꯑꯣꯏꯇꯥꯔꯒꯗꯤ ꯑꯃꯨꯛ ꯅꯨꯡꯉꯥꯏꯗꯧꯕ
ꯕ꯭ꯔꯗꯔ ꯍꯧꯖꯤꯛꯀꯥꯟꯁꯤꯕꯨ ꯍꯩ ꯔꯥ ꯀꯩꯀꯩ ꯄꯥꯟꯒꯦ ꯕ꯭ꯔꯥꯗꯔ ꯍꯗ
ꯍꯧꯖꯤꯛꯀꯥꯟꯗꯤ ꯀꯥꯂꯦꯟꯒꯤ ꯍꯩꯅꯧ ꯍꯩꯅꯧ ꯍꯧꯔꯝꯅꯤ ꯍꯩꯅꯧ ꯈꯔ ꯄꯥꯜꯂꯝꯅꯤ ꯑꯇꯣꯞꯄꯗꯤ ꯄꯥꯟꯗꯦꯅ ꯑꯩꯈꯣꯏ ꯌꯥꯝ ꯂꯩꯇꯃꯤꯅ ꯍꯩ ꯊꯥꯕꯐꯝꯒ ꯂꯩꯇꯦ
ꯑꯣ ꯍꯩꯅꯧ ꯑꯦ ꯍꯩꯅꯧꯁꯤ ꯃꯔꯨꯅꯤ ꯀꯩꯅꯣ ꯍꯩꯅꯧ ꯍꯥꯎꯄꯔ
ꯃꯥꯅꯦꯦ ꯑ ꯑꯗꯨꯕꯨꯗꯦ
ꯍꯩꯅꯧꯕ ꯍꯩꯅꯧ ꯃꯇꯝꯅꯤ ꯍꯧꯖꯤꯛ ꯇꯅꯣꯁꯤꯕ
ꯆꯨ ꯍꯧꯖꯤꯛ ꯆꯨ ꯃꯇꯝ ꯑꯣꯏꯔꯝꯃꯣꯏ ꯁꯤꯗꯩ ꯈꯤꯇꯪ ꯂꯥꯟꯊꯔ ꯑꯣꯏꯔꯝꯅꯤ ꯆꯨ ꯇꯅꯣꯁꯨ ꯄꯣꯛ ꯈꯪꯒꯦ ꯑꯩꯁꯨ ꯆꯨꯕꯌꯨ ꯑꯣꯖꯥꯔꯗ ꯀꯩꯗ ꯌꯣꯟꯕ ꯀꯩ ꯎꯈꯤꯗ꯭ꯔꯦꯕ
ꯎꯝ
ꯃꯇꯝꯝꯗ ꯃ ꯌꯥ ꯌꯣꯂꯤꯅꯥ
ꯑꯥ
ꯑꯗꯨꯁꯨ ꯈꯪꯗꯦ ꯍꯧꯖꯤꯛꯀꯤ ꯃꯇꯝ ꯊꯥꯗꯕꯅꯤꯅ ꯑꯩꯈꯣꯏꯁꯨ ꯕꯖꯥꯔꯗꯁꯨ ꯊꯣꯛꯇꯕ ꯀꯏꯔꯦ
ꯀꯨ ꯊꯤ ꯆꯔꯑꯒꯦ ꯕ꯭ꯔꯗꯔ
ꯑꯁ ꯈꯪꯗꯦꯗꯅ ꯑꯩꯈꯣꯏ ꯁꯥꯒꯠꯂꯛꯄꯅꯤꯅ ꯁꯥꯪꯊꯣꯡꯒꯨꯝꯕ ꯑꯁꯤꯟꯕꯒꯨꯝꯕ ꯈꯔ ꯆꯥꯔꯦ ꯍꯥꯏ ꯇꯔꯦ ꯁꯤꯅ ꯍꯥꯎꯔꯦ
ꯁꯧꯒꯤ ꯁꯧꯤ ꯇꯣꯏꯔꯝꯕꯅꯤꯅꯗꯤ
ꯃ ꯑꯣꯏꯅ ꯁꯧꯒ꯭ꯂꯤꯒꯨꯝꯕ ꯑꯗꯒꯤ ꯑꯁꯤꯟꯕ ꯑꯇꯣꯞꯄ ꯂꯩꯗꯅ ꯃꯣꯏ ꯆꯤꯡꯗꯒ ꯄꯥꯟꯕ ꯑꯃ ꯍꯗꯣ ꯈꯔ ꯆꯥꯏ ꯍꯥꯏꯇꯥꯔꯦ ꯅꯪꯗꯤ ꯀꯔꯤꯅ ꯍꯥꯎꯔꯤꯒꯦ ꯍꯧꯖꯤꯛꯐꯥꯎ
ꯑꯁ ꯑꯩꯗꯤ ꯅꯍ ꯗꯥꯏꯇꯤꯡ ꯇꯧꯔꯤ ꯍꯥꯏ ꯍꯋꯥꯏ ꯍꯋꯥ
ꯗꯩꯇ ꯇꯤꯡ ꯇꯧꯔꯤ ꯑꯩꯁꯦ ꯀꯌꯥꯝ ꯃꯣꯏꯈꯠꯂꯒꯦ ꯑꯩꯁꯦ
ꯑꯥ ꯏꯁꯥꯗꯤ ꯑꯇꯩ ꯅꯣꯏꯗꯕ ꯄꯥꯃꯨꯡꯈꯩ ꯑꯝꯇ ꯌꯥꯎꯗ꯭ꯔꯦ ꯑꯗꯣ ꯄꯨꯛꯁꯦ ꯈꯔ ꯂꯩꯔꯤ ꯑꯗꯨꯒꯤ
ꯇꯩꯇꯤꯡ ꯑꯣꯏꯅ ꯇꯧꯔ ꯂꯩꯔꯕ
ꯂꯩ ꯂꯩꯦ ꯌꯥꯗ꯭ꯔꯔꯤ ꯄꯣ ꯐꯦꯛꯠ ꯉꯥꯛꯇ ꯉꯥꯏꯔꯦ ꯍꯣꯏꯗꯤ ꯑꯣ ꯁꯨꯝ ꯈꯔ ꯆꯦꯟ ꯈꯣꯠ ꯇꯧꯗ꯭ꯔꯒꯗꯤ
ꯐꯍꯖꯤꯂ ꯍꯥꯏꯗꯤ ꯏꯁꯥ ꯅꯨꯡꯉꯥꯏꯕ ꯑꯣꯏꯅ ꯊꯦꯅ
ꯎꯝ ꯁꯔ ꯁꯀꯂꯦ ꯐꯦꯠ ꯃꯌꯥꯝꯁꯤꯅ ꯄꯨꯊꯣꯛꯇꯣꯏꯕ
ꯎꯝ ꯉꯁꯤꯒꯤꯗꯤ ꯀꯩꯝꯇꯦꯟꯖꯔꯕ ꯍꯋꯥꯏ
ꯁꯥꯏꯗꯣ ꯑꯩꯗꯣ ꯆꯥꯛ ꯆꯥꯗ꯭ꯔꯦ
ꯑꯥ
ꯆꯥꯛ ꯆꯥꯗ꯭ꯔꯗꯤ ꯉꯔꯥꯡꯁꯦ ꯅꯨꯃꯤꯗꯥꯡ ꯏꯌꯥꯝꯕ ꯑꯃ ꯊꯕꯛ ꯆꯠꯀꯅꯤꯅ ꯃꯥꯒ ꯍꯗꯥꯛ ꯆꯥ ꯆꯥꯊꯣꯛꯑꯕ ꯑꯗꯨꯗ ꯃꯗ ꯑꯃꯨꯛ ꯉꯥ ꯊꯣꯡꯉꯦꯅ ꯑꯃꯨꯛ ꯑꯍꯥꯎꯕꯅꯤꯅ ꯑꯃꯨꯛ ꯍꯦꯛ ꯐꯨꯖꯤꯜꯂꯨꯔꯦ ꯁꯉꯅ ꯎꯗ ꯍꯥꯏ ꯈꯤꯕꯅꯤ ꯇꯨꯝꯗꯕꯅꯤꯅ ꯑꯩ ꯁ꯭ꯋꯥꯏ ꯆꯥꯗ꯭ꯔꯦ ꯑꯗꯨꯝ ꯍꯕꯨ ꯆꯥꯅꯤ ꯑꯗꯨꯗꯅ ꯁꯆꯥ ꯍꯥꯏ ꯍꯧ ꯗꯥꯝ ꯆꯥꯔꯤ ꯁꯪꯒꯣꯝꯗ ꯍꯊꯛꯈ꯭ꯔꯦ ꯌꯦꯔꯨꯝ ꯑꯅꯤ ꯆꯥꯈ꯭ꯔꯦ
ꯑꯣ ꯑꯌꯨꯛ ꯑꯌꯨꯛ ꯑꯌꯨꯛ ꯆꯔ ꯍꯦꯟꯕ
ꯎꯝ ꯀꯩꯅꯣ ꯉꯔꯥꯡꯗꯣ ꯈꯔ ꯍꯦꯟꯖꯟꯈꯤꯕꯗ ꯍꯦꯟꯒꯦꯅ ꯈꯔ
ꯑꯣ ꯐꯩ ꯌꯥꯝ ꯆꯥꯁꯤꯟꯗꯕꯁꯨ ꯑꯗꯨꯝ ꯈꯔ ꯈꯔ ꯀꯟꯇ꯭ꯔꯣꯜ ꯇꯧꯔꯁꯨ ꯆꯥꯎ
ꯃꯊꯛ ꯐꯔꯗꯤ ꯂꯥꯡꯉꯤ
ꯍ ꯉꯦ ꯈꯔꯦ
ꯁꯋꯥꯏꯗꯦꯕꯗ
ꯀꯥꯏꯔꯤꯗ
ꯀꯩꯅꯣ ꯅꯨꯡꯁꯥ ꯁꯥꯥꯛꯄꯩꯗꯧ ꯑꯩꯈꯣꯏꯒꯤ ꯑꯕꯣ ꯆꯦꯁ ꯌꯥꯅꯤ
ꯅ ꯀꯟꯗ ꯊꯕꯛ ꯁꯨꯁꯤ ꯂꯩꯔꯥ
ꯎꯝ
ꯎ
ꯠ ꯈꯔ ꯊꯥꯡꯗꯣꯛ ꯊꯥꯡꯖꯤꯟ ꯈꯔ ꯇꯧꯕꯅꯤ
ꯑꯣ
ꯅꯝꯕꯗꯔ ꯑꯩꯈꯣꯏꯒꯤ ꯑꯍꯥꯟꯕꯗ
ꯌꯨꯝꯗ ꯂꯩꯕ꯭ꯔꯣ ꯀꯩꯅꯣ ꯀꯥꯏ ꯂꯩ ꯂꯩ ꯀ
ꯑꯦꯔꯤꯌꯥꯗ ꯂꯩ
ꯑꯣ
ꯌꯨꯝꯒ ꯀꯨꯡꯉꯗ ꯀꯔꯦ ꯑ ꯀꯣꯂꯦꯖꯀꯤ ꯀꯩꯅꯣ ꯅꯍꯥꯟ ꯗꯦꯠ ꯁꯚꯦꯟꯗꯩꯅ ꯉꯁꯤ ꯁꯤꯐꯕ ꯀꯣꯂꯦꯖ ꯋꯤꯛ ꯇꯧꯕ
ꯑꯥ
ꯗꯦꯠ ꯏꯂꯚꯦꯟꯗ ꯌꯥꯝꯨꯛ ꯀꯥꯔꯅꯤ ꯀ꯭ꯂꯥꯁ ꯍꯧꯔꯅꯤ
ꯋꯥ ꯑꯩꯕꯩ ꯀꯣꯂꯦꯖ ꯀꯣꯂꯦꯖ ꯈꯔ ꯅꯨꯡꯉꯥꯏꯕꯅꯤꯅꯦ ꯀꯣꯂꯦꯖ ꯃꯇꯝ
ꯑꯗꯣ ꯍꯥꯏꯗꯧꯔꯦ ꯁꯥꯒ ꯁꯥꯔꯦ ꯆꯠꯅꯤꯡ ꯄꯣꯟꯗꯦꯗ ꯑꯩꯈꯣꯏꯁꯨ
ꯁꯥꯒꯠꯂꯀꯥꯟꯗꯕꯨꯗꯤ ꯋꯥꯕꯅꯤ ꯀꯥꯕ ꯅꯗꯣ ꯃꯤ ꯌꯥꯝꯃꯗꯤ ꯑꯃꯨꯛ ꯊꯨꯝꯒꯠꯂ ꯁꯥꯒꯠꯄꯅꯦ ꯐꯦꯟꯅꯒ ꯆꯪꯗꯝꯗꯝꯅꯦꯕ
ꯐꯕꯗ ꯑꯗꯨꯗꯤ ꯊꯝꯃꯒꯦ ꯑꯩ ꯁꯨꯝ ꯀꯗ
ꯐꯔꯦ ꯐꯔ